ꯍꯜꯂꯣ
ꯇꯥꯏ ꯇꯥꯏ ꯅꯪ ꯇꯥꯛꯁ ꯀꯌꯥꯇꯪ ꯉꯥꯏꯔꯦ ꯍꯥꯏꯅꯣ
ꯑꯍꯨꯝ
ꯑꯁ ꯌꯥꯝꯅ ꯅꯨꯡꯉꯥꯏꯇꯤꯌꯦ ꯑꯩꯒꯤꯗꯤ ꯃꯔꯤ ꯈꯤꯠ ꯇꯪ ꯉꯥꯏꯔꯤꯌꯦ ꯁꯤꯖꯤꯟꯅꯕ ꯃꯌꯥꯝ ꯋꯥꯠꯂꯤ
ꯎꯝ ꯐꯩꯌꯦ ꯈꯔ ꯂꯤꯛꯅ ꯁꯤꯖꯤꯟꯅꯔꯒ
ꯎꯝ ꯎꯝ ꯁꯤꯖꯤꯟꯅꯧ ꯁꯤꯖꯤꯟꯅꯧ ꯀꯔꯝꯕ ꯃꯑꯣꯡꯗꯅꯣ ꯂꯤꯛꯅ ꯁꯤꯖꯤꯟꯅꯗꯣꯏꯁꯦ
ꯑꯥ ꯑꯩꯅ ꯁꯨꯡꯇꯧ ꯇꯧꯗꯣꯗꯕꯗꯣ
ꯍꯣꯏ ꯍꯣꯏ ꯍꯣꯏ
ꯑꯗꯨꯅꯦ ꯄꯣꯠ ꯄꯣꯠꯁꯦ ꯏꯁꯥꯒꯤ ꯑꯣꯏꯔꯤꯉꯩꯗꯗꯤ ꯀꯣ ꯍꯥꯏꯗꯤ ꯑꯃ ꯍꯥꯏꯕ ꯂꯩꯇꯦ ꯑꯃ ꯍꯥꯏꯕ ꯂꯩꯇꯦ ꯁꯨꯝ
ꯍꯣꯏ ꯍꯣꯏ ꯂꯣꯏꯅꯃꯛ ꯑꯩꯅꯒ ꯎꯝ ꯘꯥꯔꯤꯕꯨ ꯑꯣꯏꯒꯦꯔꯥ ꯑꯩꯅ ꯁꯤꯔꯀꯥꯟꯗꯗꯤ ꯊꯤꯔꯕꯣꯏꯅꯤꯡꯕ ꯑꯗꯨꯒ ꯃꯤꯅꯒ ꯁꯤ ꯁꯤꯔꯛꯑꯀꯥꯟꯗꯅ ꯇꯅꯥꯟ ꯇꯅꯥꯟꯅ ꯁꯤꯔꯛꯄ
ꯑꯥ
ꯑꯗꯒꯤꯗꯤ ꯀꯩ ꯍꯥꯏꯗꯣꯏꯅꯣ ꯈꯪꯗꯦ ꯕꯤꯟꯗꯤ ꯂꯣꯟꯕꯒꯁꯦ ꯑꯩꯉꯣꯟꯗ ꯍꯦꯛ ꯂꯣꯜꯂꯒꯅ ꯑꯔꯤꯕꯤ ꯃꯥꯟ ꯃꯥꯟꯒꯨꯝ ꯇꯧꯕ
ꯑꯥ
ꯃꯤ ꯃꯤꯅꯒ ꯂꯣꯜꯂꯛꯑꯒꯅ ꯍꯦꯛ ꯇꯅꯥꯟ ꯇꯅꯥꯟꯕꯗꯣ ꯃꯁꯥꯒ ꯌꯥꯝ ꯅꯥꯟꯅ ꯇꯧꯔꯛꯄꯗꯣ
ꯍꯣꯏ
ꯑꯗꯒꯤꯗꯤ ꯅꯨꯄꯥꯁꯨ ꯉꯥꯏꯔꯦ
ꯍꯣꯏ
ꯑꯩꯅ ꯀꯣꯏꯔꯤꯉꯩꯗꯗꯤ ꯐꯠꯂꯝꯗꯦꯗꯣ ꯃꯤꯅ ꯀꯣꯏꯔꯀꯥꯟꯗ ꯐꯔꯛꯄꯩ ꯇꯥꯏꯞ ꯇꯧꯕ
ꯑꯥ
ꯅꯨꯄꯤꯖꯨ ꯃꯤꯅ ꯀꯣꯏꯒꯔ꯭ ꯒ ꯐꯖꯊꯣꯔꯛꯄ
ꯍꯣꯏ ꯐꯖꯔꯤꯝꯅꯤꯅꯦ
ꯒ꯭ꯌꯥꯟ ꯃꯦꯟ ꯇꯥꯕ ꯖꯥꯠ ꯅꯠꯇꯦꯗ
ꯎꯝ ꯑꯩꯅ ꯑꯩꯈꯣꯏꯅꯥꯎꯒꯤ ꯑꯩꯈꯣꯏ ꯅꯥꯎꯅ ꯐꯨꯔꯤꯠ ꯈꯣꯡꯒ꯭ꯔꯥꯎ ꯑꯍꯟꯕ ꯑꯃ ꯂꯩꯔꯛꯄꯁꯦ ꯁꯨꯝ ꯂꯩꯔꯒ ꯊꯝꯕꯁꯦ ꯃꯥꯁꯦ ꯑꯃꯨꯛ ꯑꯅꯤꯔꯛ ꯂꯤꯠꯂꯨꯔꯅꯤ ꯍꯜꯂꯤꯉꯩꯒꯤ ꯑꯗꯨꯒ ꯑ ꯃꯥꯒꯤ ꯑꯍꯟꯕꯗꯣ ꯍꯨꯟꯇꯣꯛꯑꯒ ꯑꯩꯅ ꯁꯣꯝꯗ ꯏꯃꯥꯟꯅꯕꯗꯒꯤ ꯈꯔ ꯁꯦꯠꯅꯕ ꯈꯔ ꯁꯨꯇꯣꯛ ꯆꯥꯝꯊꯣꯛꯑꯒ ꯐꯖꯅ ꯈꯤꯇꯪ ꯃꯑꯣꯡ ꯃꯥꯅ ꯁꯦꯠꯄꯗꯨ ꯎꯔꯦ ꯃꯥꯒꯤ ꯑꯍꯟꯕꯗꯣ ꯍꯨꯟꯗꯣꯛꯑꯝꯃꯒ ꯑꯩꯒꯤ
ꯎꯝ
ꯑ ꯑꯃꯟꯕꯗꯣ ꯂꯤꯠꯅꯤꯡꯗꯅ ꯃꯥꯏ ꯑꯍꯟꯕꯗꯨꯅ ꯑꯩ ꯍꯦꯛ ꯑꯣꯏꯍꯧꯕꯒꯨꯝꯕ
ꯎꯝ ꯅꯣꯏ ꯅꯆꯤꯟ ꯅꯅꯥꯎ ꯀꯌꯥꯅꯣ
ꯑꯅꯤꯅꯦ
ꯎꯝ
ꯅꯨꯄꯥ ꯑꯅꯤ ꯑꯩꯅ ꯑꯍꯟꯅꯤ
ꯎꯝ ꯑꯩꯅ ꯑꯇꯣꯝꯕꯤ ꯑꯣꯏꯕ ꯅꯨꯄꯤ ꯑꯅꯤ ꯑꯗꯨꯗꯨꯒ ꯑꯩꯗꯤ ꯅꯤꯡꯉꯥꯏ ꯌꯥꯝ ꯀꯜꯂꯛꯑꯦꯕꯀꯣ
ꯑꯥ
ꯅꯤꯡꯉꯥꯏꯁꯦ ꯍꯦꯛꯇ ꯑ ꯀꯩꯅꯣꯝꯃꯒ ꯑꯩ ꯑꯁꯦꯡꯕꯩ ꯍꯥꯏꯅꯤꯀꯣ ꯑꯩꯁꯦ
ꯑ ꯑꯥ
ꯍꯥꯏꯥꯏꯗ ꯏꯅꯦ
ꯎꯝ
ꯑꯁꯦꯡꯕꯩꯒ ꯄꯣꯠꯁꯦ ꯑꯗꯨꯝ ꯑꯩꯅ ꯂꯩꯕꯤꯌꯣ ꯍꯥꯏꯕꯁꯦ ꯂꯩꯕꯤ ꯂꯩꯕꯤ ꯂꯩꯍꯧꯗ꯭ꯔꯕ ꯑꯃ ꯆꯔꯥꯒ ꯍꯦꯟꯕꯤ ꯆꯔꯥꯒ ꯌꯥꯝ ꯍꯦꯜꯂꯛꯄꯤ ꯑꯉꯥꯡꯗꯣ
ꯑ
ꯑꯗꯨꯗꯣ ꯑꯣꯏꯌꯦꯕ ꯑꯗꯨꯗꯨꯒ ꯑꯩꯅ ꯁꯨꯃꯥꯏꯅ ꯅꯥꯎ ꯌꯥꯝ ꯆꯥꯎꯔꯛꯏꯁꯤꯅ ꯀꯩꯒꯤꯅꯣ ꯍꯥꯏꯕꯗ ꯑꯩꯈꯣꯏ ꯕꯥꯒꯤ ꯈꯨꯊꯦꯝꯁꯦ ꯑꯩꯉꯣꯟꯗ
ꯑꯥ
ꯑꯩꯅ ꯈꯪꯗꯦꯗ ꯆꯔꯥꯒ ꯍꯦꯜꯂꯒ ꯁ꯭ꯀꯨꯜ ꯆꯠꯄꯁꯦ ꯁ꯭ꯀꯨꯜ ꯐꯧ ꯂꯥꯛꯀꯗꯣꯏꯅꯦ ꯂꯨꯄꯥ ꯇꯔꯥ ꯆꯠꯄꯤ ꯊꯥꯏꯅꯉꯩꯗꯗꯤ ꯂꯨꯄꯥ ꯇꯔꯥꯁꯦ ꯌꯥꯝꯃꯤꯗꯅ
ꯌꯥꯝꯃꯦꯍꯥ
ꯂꯨꯄꯥ ꯇꯔꯥ ꯆꯠꯄꯤ ꯄ꯭ꯔꯦꯛ ꯄ꯭ꯔꯦꯛ ꯂꯥꯎꯕꯤꯖꯦ ꯀ꯭ꯂꯥꯁꯇ ꯑꯗꯨꯝ ꯃꯣꯏꯔꯥꯡꯗ ꯇꯝꯃꯛꯄꯅꯤꯅ ꯃꯥꯁꯨ ꯈꯣꯡꯎꯞ ꯌꯣꯜꯂꯦꯕ ꯃꯣꯏꯔꯥꯡ ꯑꯥꯏ ꯑꯟ ꯑ ꯗꯥ
ꯑꯥ
ꯍꯥꯖꯤꯟꯕꯥꯝꯒꯤꯗꯨꯗ ꯌꯣꯟꯕꯒꯤ ꯑꯗꯨꯝ ꯆꯠꯄꯒꯤ ꯆꯪꯛꯉꯛ ꯆꯪꯉꯛꯑꯒ ꯀ꯭ꯂꯥꯁꯀꯗꯣ ꯁꯨꯝ ꯃꯁꯛ ꯈꯪꯉꯕꯅꯤꯅ ꯀꯧꯊꯣꯛꯑ ꯄꯔꯝꯗꯣꯏꯅꯦ ꯑꯗꯨꯅ ꯍꯔꯥꯎꯖꯕ ꯂꯣꯏꯇꯥꯔꯦ
ꯑ
ꯑꯗꯨꯅ ꯑꯩꯈꯣꯏ ꯕꯥꯅ ꯑꯗꯨꯝ ꯑꯗꯨꯃꯥꯏꯅꯅꯦ ꯆꯔꯥ ꯍꯦꯟꯅꯤꯒ ꯍꯥꯏꯕꯁꯦ ꯑꯩꯅ ꯍꯦꯛ ꯆꯥꯗ꯭ꯔꯤꯕ ꯈꯨꯠꯁꯤꯡꯊꯣꯛ ꯄꯤꯖꯗꯣꯏꯅꯦꯕ
ꯑꯥ
ꯑꯩꯈꯣꯏ ꯃꯥꯅ ꯑꯩ ꯅꯨꯡꯁꯤꯗꯦ ꯍꯥꯏꯕ ꯅꯠꯇꯕ ꯑꯩꯈꯣꯏ ꯃꯥꯅ ꯑꯃꯨꯛ ꯎꯝ ꯆꯥꯅꯤꯡꯉ ꯃꯥꯏ ꯆꯥꯖꯅꯤ ꯀꯥꯏꯅꯒ ꯍꯥꯏꯕ ꯈꯟꯕꯗꯣ ꯇꯧꯋꯦꯕꯀꯣ ꯑꯗꯨꯝ ꯐꯖꯅ ꯊꯦꯝꯕ ꯌꯥꯎꯏꯤ ꯅꯅꯥꯎ ꯀꯧꯋꯦꯕ ꯑꯩꯁꯦ ꯃꯣꯏꯅ ꯌꯨꯝꯗ ꯑꯁꯦꯡꯕ ꯃꯤꯡꯗꯤ ꯀꯧꯗꯦ
ꯑ
ꯑꯗꯨ ꯀꯧꯗꯦꯀꯣ ꯁꯨꯝ ꯌꯨꯝꯗ ꯑꯗꯨꯃꯥꯏꯅ ꯀꯧꯋꯦꯕꯀꯣ ꯑꯗꯨꯒ ꯑꯩꯈꯣꯏꯕꯥꯅ ꯊꯦꯝꯕꯁꯤꯗꯤ ꯂꯣꯏꯔꯦ ꯈꯨꯠ ꯆꯤꯡꯊꯣꯛꯒ ꯆꯥꯗ꯭ꯔꯗꯤ ꯋꯥꯅꯤ ꯁꯤꯅꯦꯕ ꯃꯥꯅ ꯈꯜꯂꯤꯁꯦ
ꯑꯥ
ꯑꯗꯒꯤꯗꯤ ꯑꯩꯁꯦ ꯑꯗꯨꯝ ꯃꯤ ꯄꯤꯛꯑꯦꯕꯀꯣ
ꯑꯥ
ꯑꯗꯨꯅ ꯑꯁ ꯑꯩꯈꯣꯏꯕꯥꯅ ꯑꯩ ꯂꯨꯅ ꯇꯧꯕꯁꯤꯗꯤ ꯎꯝ ꯃꯅꯤꯡꯗ ꯉꯥꯏꯍꯥꯛ ꯆꯠꯄꯗꯅꯦ
ꯑꯥ
ꯀꯧꯔꯛꯑꯅꯤ ꯑꯗꯩꯗꯤ ꯃꯌꯥꯝꯅ ꯂꯥꯛꯅꯗꯣꯏꯅꯦ ꯌꯥꯝ ꯊꯤꯅ ꯐꯩꯅꯦ ꯑꯩꯈꯣꯏ ꯕꯥꯗꯤ ꯐꯝꯃꯟꯗꯅ ꯂꯩꯈꯤꯗ꯭ꯔꯦ
ꯑꯣ
ꯇꯨ ꯊꯥꯎꯖꯟ ꯇ꯭ꯋꯦꯟꯇꯤ ꯇ꯭ꯋꯦꯟꯇꯤ ꯇꯨꯗ ꯑꯩꯅ ꯅꯤꯠ ꯑꯦꯛꯖꯥꯝ ꯊꯥꯔꯤꯉꯩꯗ
ꯑꯣ ꯀꯔꯤ ꯇꯧꯔꯒ ꯏꯁꯇ꯭ꯔꯣꯛ
ꯎꯝ ꯑꯦꯛꯁꯤꯗꯦꯟ
ꯑꯣ ꯇꯝꯕ ꯉꯝꯕꯅ
ꯑꯩ ꯂꯩꯇꯕ ꯅꯨꯃꯤꯠꯇꯨꯗ ꯈꯪꯗꯦꯗ ꯃꯣꯏꯅ ꯍꯥꯏꯗꯣꯛꯇꯕ ꯀꯣꯆꯤꯡ ꯆꯠꯒꯦꯅ ꯊꯣꯛꯂꯛꯑꯕꯅꯤꯀꯣ ꯑꯩꯗꯤ ꯑꯌꯨꯛꯁꯦ ꯀꯩꯝ ꯇꯧꯗꯦ ꯍꯥꯏꯕ ꯗꯨꯗ ꯑꯗꯨꯒ
ꯎꯝ
ꯄꯨꯔꯥ ꯐꯤꯂꯝ ꯅꯦꯝꯃꯤ ꯑꯗꯨꯗ ꯑꯣꯏꯔꯤꯕ ꯐꯤꯕꯝꯁꯦ ꯑꯩꯅ ꯎꯅꯤꯡꯗꯦꯕꯀꯣ ꯀꯥꯞꯅꯤꯡꯉꯁꯨ ꯑꯃ ꯎꯝ ꯀꯞꯊꯣꯔꯛꯎ ꯌꯥꯗꯕ ꯑꯃ ꯂꯩꯗꯥꯏꯅꯦ ꯎꯪꯉꯒ ꯐꯝꯃ ꯂꯩꯔꯒ ꯑꯩꯅ ꯂꯩꯔꯤꯕ ꯔꯦꯟꯇꯨꯁꯨ ꯑꯩꯈꯣꯏ ꯅꯤꯅꯦ ꯑꯃꯒꯤ ꯈꯪꯅꯕꯒꯤ ꯃꯌꯨꯝ ꯑꯣꯏꯕꯒꯤꯅꯦ
ꯑꯥ
ꯍꯥꯟꯅ ꯔꯦꯟꯀꯤ ꯔꯨꯝ ꯃꯌꯥꯝ ꯂꯩꯔꯒ ꯑꯩ ꯏꯇꯣꯞꯝꯇ ꯊꯝꯃꯦꯕꯀꯣ ꯑꯗꯨꯒ ꯆꯥꯛ ꯆꯥꯕ ꯈꯣꯠꯄ ꯄꯥ ꯇꯨꯃꯤꯟꯅꯕ ꯃꯣꯏ ꯃꯆꯥꯅꯨꯄꯤ ꯑꯃ ꯂꯩ ꯃꯈꯥ ꯑꯗꯨꯝ ꯆꯠꯂꯒ ꯇꯨꯃꯤꯟꯅꯩꯑꯕ ꯑꯩꯁꯦ ꯏꯇꯣꯝꯇꯅꯦ ꯈꯪꯕ꯭ꯔꯥ ꯀꯃꯥꯏꯅ ꯑꯩꯒꯤ ꯏꯋꯣꯡ ꯏꯇꯧꯁꯦ ꯎꯠꯇꯣꯏꯅꯣꯅ ꯈꯪꯗꯦ ꯀꯩꯝ ꯀꯞꯅꯤꯡꯗꯕ ꯑꯃ ꯂꯩꯗꯥꯏꯅꯦ ꯄꯨꯔꯥ ꯃꯪꯒꯤ
ꯑꯗꯨꯗꯨꯒ ꯒꯥꯔꯤꯗ ꯌꯨꯝꯗ ꯍꯟꯕꯗꯩꯅꯦ ꯑꯩꯅ ꯍꯤ ꯍꯤꯛ ꯈꯔ ꯈꯔ ꯀꯞꯄꯛꯏꯁꯦ
ꯑꯥ ꯑꯗꯨ ꯃꯥꯅ ꯇꯧꯔꯤꯅꯦ ꯑꯩꯈꯣꯏ ꯄꯨꯁꯦ ꯑꯩꯈꯣꯏ ꯄꯨ ꯂꯩꯇꯕꯗꯨꯁꯨ ꯑꯩꯈꯣꯏ ꯄꯨꯁꯦ ꯇꯨꯝ ꯈꯔ ꯑ ꯁꯨꯃꯥꯟꯅ ꯂꯩꯈꯤꯗꯕꯗꯨꯗꯤ ꯅꯨꯡꯁꯤ ꯍꯥꯏꯕꯁꯤ ꯇꯧꯍꯩꯗꯦ ꯍꯥꯏꯅꯕ ꯄꯥꯝꯃꯨꯏ ꯍꯥꯏꯅꯤ ꯄꯨ ꯂꯩꯇꯕꯁꯦ ꯑꯩ ꯌꯥꯝ ꯅꯨꯡꯉꯥꯏꯇꯦꯕ ꯑꯗꯣ ꯃꯥ ꯊꯥꯡꯗꯣꯛꯎꯕꯗꯣ ꯊꯥꯡꯗꯣꯛꯑ ꯃꯇꯨꯡꯗꯐꯥꯎ ꯄꯤ ꯇꯥꯗꯦꯕ ꯇꯥꯗ꯭ꯔꯒ ꯅꯨꯡꯗꯤ ꯅꯨꯡꯉꯥꯏꯇꯅ ꯑꯗꯨꯝ ꯂꯩꯌꯦ ꯑꯗꯨꯒ ꯏꯊꯟꯗ ꯀꯥ ꯆꯪꯉ ꯀꯥꯟꯗ ꯑꯁ ꯄꯨꯄꯨꯁꯦ ꯑꯃꯨꯛ ꯍꯟꯅ ꯎ ꯐꯪ ꯐꯪꯉꯔꯣꯏꯀꯣ ꯑꯃꯨꯛ ꯍꯦꯛꯇ ꯈꯟꯖꯟꯂꯒ ꯏꯊꯟꯇ ꯑꯃꯨꯛ ꯍꯣꯏ
ꯑꯃꯁꯨ ꯂꯩꯌꯦ ꯑꯃ ꯑꯁꯇꯤꯒꯨꯝꯕ ꯁꯣꯔꯥꯠꯀꯨꯝꯕꯗ ꯀꯞꯅꯩꯗꯅ ꯃꯤꯁꯦ
ꯍꯣꯏ
ꯑꯗꯨ ꯀꯞꯄꯗꯨꯗꯩꯗꯨꯗ ꯁꯨꯝ ꯃꯣꯏꯅ ꯀꯞꯍꯟꯅꯤꯡꯕꯗꯣ ꯌꯥꯝꯅ ꯀꯞꯇ꯭ꯔꯒꯗꯤ ꯑꯩꯈꯣꯏꯅ ꯃꯣꯏꯁꯦ ꯅꯨꯡꯁꯤꯗ꯭ꯔꯕꯒꯤ ꯇꯥꯏꯞꯇ ꯈꯟꯕ ꯑꯍꯟ ꯈꯔꯁꯨ ꯂꯩꯗꯅ ꯀꯞꯇꯦꯅꯍꯦ ꯈꯣꯠꯇꯦꯅꯤ ꯍꯦꯒ ꯍꯥꯏꯔꯒ
ꯍꯣꯏ
ꯑꯗꯨꯗ ꯑꯩꯅ ꯌꯥꯝ ꯅꯨꯡꯉꯥꯏꯈꯤꯗꯕ ꯑꯃ ꯑꯉꯥꯡꯁꯨ ꯑꯣꯏꯕ ꯕꯅꯤꯅ ꯑꯗꯨꯃꯥꯏꯅ ꯇꯦꯡꯊꯥ ꯅꯥꯑꯣꯏꯅ ꯀꯞꯄꯁꯦ ꯍꯩꯇꯦꯕꯀꯣ ꯑꯗꯨꯒ ꯀꯞꯄꯁꯨ ꯑꯃ ꯋꯥ ꯋꯥ ꯀꯞꯊꯣꯛꯇ꯭ꯔꯦꯕ ꯐꯖꯤꯜꯂꯉ ꯑꯗꯨꯅꯁꯨ ꯑꯗꯨꯨ ꯍꯦꯟꯅ ꯋꯥꯔꯒ ꯀꯔꯤꯅꯣ ꯈꯪꯗꯕ ꯒ꯭ꯌꯥꯟ ꯃ꯭ꯌꯥꯟ ꯑꯝ ꯇꯥꯗꯦꯕ ꯏꯁꯥꯁꯦ ꯌꯥꯝ ꯋꯥꯕꯗꯣ ꯋꯥ ꯋꯥ ꯀꯞꯊꯣꯛꯈꯤꯕꯗꯨꯅ ꯐꯩꯑꯕ ꯑꯗꯨ ꯇꯦꯡꯊꯥ ꯅꯣꯏꯔ ꯀꯞ ꯄ ꯍꯥꯏꯕ ꯑꯃ ꯂꯩꯗꯅ ꯃꯤ ꯁꯤꯕꯗ ꯀꯞꯄꯗꯣ ꯑꯗꯨꯗꯨꯗꯤ ꯍꯩꯇ꯭ꯔꯦꯕ ꯈꯪꯕ꯭ꯔꯥ ꯑꯗꯨꯅ ꯑꯩꯁ ꯃꯅꯤꯡꯗꯒꯤ ꯍꯥꯏꯔꯛꯏꯅꯤꯅꯦ ꯀꯔꯤ ꯅꯨꯡꯁꯤꯅꯤꯅ ꯍꯥꯏꯔꯛꯏꯅꯣ ꯈꯪꯗꯦ ꯀꯞꯄꯨꯅꯦꯍꯦ ꯉꯁꯤꯅ ꯂꯣꯏꯔꯕꯅꯤꯅꯦꯍꯦꯌꯦ ꯀꯔꯤꯅꯣ ꯈꯪꯗꯦ ꯍꯥꯏꯕ ꯑꯗꯨꯗꯗꯤ ꯗꯧ ꯂꯪꯈꯠꯂꯛꯄ ꯑꯃ ꯌꯥꯎꯁꯜꯂꯛꯑꯦꯕꯀꯣ ꯀꯩꯅꯣ ꯀꯞꯇ꯭ꯔꯒꯗꯤ ꯉꯁꯤ ꯁꯤ ꯉꯁꯤꯁꯤꯗꯤ ꯉꯁꯤ ꯂꯣꯏꯔꯕ꯭ꯔꯥ ꯍꯥꯏꯁꯦ ꯑꯗꯨꯝ ꯑꯩꯈꯣꯏꯗꯤ ꯅꯤꯡꯁꯤꯡꯉꯒ ꯀꯞꯄꯣꯏꯗꯕ꯭ꯔꯥꯕ ꯁꯥꯎꯅꯤꯡꯉꯛꯄ ꯑꯃ ꯌꯥꯎꯁꯤꯜꯂꯛꯑꯦꯕꯀꯣ
ꯎꯝ
ꯏꯖꯦ ꯀꯥꯔꯛꯄꯍꯦ
ꯀꯞꯄ ꯅꯣꯛꯄ ꯍꯥꯏꯁꯦ ꯑꯩꯅ ꯀꯞꯅꯤꯡ ꯀꯥꯟꯗ ꯅꯣꯛꯅꯤꯡꯀꯥꯟꯗ ꯁꯠ ꯍꯦꯛꯇ ꯌꯥꯗꯕꯅꯦ
ꯎꯝ ꯃꯊꯥ ꯁꯥꯕ ꯍꯥꯏꯁꯦ ꯃꯤ ꯈꯨꯗꯤꯡꯃꯛꯀꯤ ꯃꯊꯥ ꯂꯣꯏꯅꯃꯛ ꯂꯩꯔꯝ ꯂꯩꯕ ꯖꯥꯠꯅꯤꯗ
ꯂꯩꯅꯤꯅꯦ ꯂꯩ ꯃꯊꯥ ꯄꯨꯗꯕ ꯃꯤ ꯂꯩ ꯄꯟꯊꯦ
ꯁꯨꯝꯅꯦ ꯁꯨꯝ ꯈꯜꯂꯛꯏꯅꯦ ꯑꯩꯅ ꯑ ꯆꯝ ꯑꯩꯈꯣꯏꯅꯒ ꯃꯤꯑꯣꯏꯕ ꯑꯣꯏꯅ ꯄꯣꯛꯏꯁꯦ ꯅꯔꯥꯏꯕꯛ ꯐꯔꯕꯅꯤ ꯄꯤꯔꯤꯁꯦ ꯐꯔꯕꯅꯤ ꯀꯥꯏꯅ ꯍꯥꯏꯗ꯭ꯔꯥ
ꯑꯥ
ꯑꯃꯔꯣꯝꯗꯗꯤ ꯑꯋꯥꯕ ꯃꯁꯛ ꯈꯪꯉꯨꯔꯣꯅ ꯄꯣꯛꯂꯛꯄꯒ ꯆꯞ ꯃꯥꯟꯅꯩ ꯑꯋꯥꯗꯕ ꯀꯅꯥꯝ ꯂꯩꯇꯦ ꯍꯥꯏꯕ
ꯃꯥꯅꯦ ꯃꯥꯅꯦ
ꯏꯅꯥꯛ ꯈꯨꯟꯕ ꯃꯤꯗꯨꯁꯨ ꯀꯩꯅꯣꯝ ꯅꯠꯇ꯭ꯔ ꯀꯩꯅꯣꯝꯗ ꯃꯇꯨ ꯀꯥꯏꯅꯕꯒꯤꯔ ꯃꯇꯨꯡꯅ ꯑꯇꯣꯞꯄ ꯅꯨꯄꯥ ꯀꯣꯏꯅꯔꯝꯕꯒꯤꯔ ꯃꯆꯥ ꯐꯠꯇꯕꯒꯤꯔ ꯃꯄꯥ ꯐꯠꯇꯕꯒꯤꯔ ꯃꯥꯏ ꯅꯨꯄꯤꯗꯣ ꯐꯠꯇꯕꯒꯤꯔ ꯑꯗꯨꯝ ꯀꯩꯅꯣꯝ ꯅꯠꯇ꯭ꯔꯥ ꯀꯩꯅꯣꯝꯃ ꯀꯣ ꯃꯅꯦꯝꯕꯣꯛ ꯐꯠꯇꯕꯒꯤꯔꯥ ꯑꯗꯩꯗꯤ ꯑꯁ ꯈꯪꯉꯦ ꯌꯨꯝꯂꯣꯟꯅꯕ ꯅꯨꯡꯉꯥꯏꯇꯕꯒꯤꯔ ꯀꯩꯅꯣꯝ ꯅꯠꯇ꯭ꯔ ꯀꯩꯅꯣꯝꯗꯤ ꯑꯗꯨꯝ ꯀꯣ
ꯑꯋꯥꯕꯗ
ꯎꯝ ꯈꯟꯗꯣꯛꯄꯁꯨ ꯍꯩꯒꯗꯝꯕꯅꯦ ꯎꯝ
ꯌꯦꯊꯣꯛꯄ ꯍꯩꯒꯗꯕꯅꯤ ꯑꯗꯨꯅꯦ ꯍꯧꯖꯤꯛꯀꯤ ꯑꯗꯨꯝ ꯌꯨꯇꯨꯕꯇ ꯈꯔ ꯀꯩꯅꯣ ꯇꯧꯔꯤꯗꯨꯅꯤ ꯅꯥꯇꯩ ꯆꯥꯗꯕ ꯑꯗꯨꯝ ꯊꯥꯒꯠꯅꯔꯤꯗꯨꯅꯤ ꯑ ꯑꯃ ꯁꯣꯁꯜ ꯃꯤꯗꯤꯌꯥꯗꯨꯗ ꯄꯩꯁꯥꯗꯨ ꯇꯥꯅ ꯇꯟꯈ꯭ꯔꯒ ꯈꯤꯇꯪ
ꯎꯝ
ꯀꯩꯅꯣ ꯇꯧꯔꯛꯄꯒ ꯐꯤꯕꯝꯗꯨ ꯈꯤꯇꯪ ꯆꯨꯝꯃꯛꯄꯒ ꯋꯥꯈꯜꯂꯣꯟꯗꯣ ꯑꯗꯨꯝ ꯍꯦꯛꯇ ꯍꯣꯡꯉꯩꯗꯨꯅꯤ ꯑꯉꯥꯡꯗ ꯑꯍꯟ ꯑꯍꯟꯉꯩꯒꯤ ꯍꯣꯏ ꯐꯠꯇꯦ ꯐꯦ
ꯄꯣꯛꯄꯗꯒꯤ ꯅꯨꯄꯥ ꯑꯐꯕꯕꯨ ꯊꯦꯡꯅꯔꯛꯀꯦꯅꯦ
ꯍꯥꯏꯗꯤ ꯂꯩꯔꯝꯒꯅꯤꯀꯣ ꯂꯩꯇꯦ ꯍꯥꯏꯕ ꯅꯠꯇꯦꯕ ꯃꯣꯏ ꯃꯁꯥꯅꯁꯨ ꯐꯩꯌꯦꯅ ꯑꯗꯨꯝ ꯈꯟꯗꯣꯏꯅꯦꯕ
ꯃꯥꯅꯤ ꯃꯥꯅꯤ
ꯅꯨꯄꯤ ꯑꯅꯤ ꯅꯨꯄꯤ ꯑꯅꯤ ꯊꯤꯔꯤꯕ ꯅꯨꯄꯥꯗꯣ ꯅꯨꯄꯤ ꯑꯅꯤ ꯂꯣꯜꯂꯤꯕ ꯅꯨꯄꯥ ꯅꯨꯄꯤ ꯑꯅꯤ ꯀꯣꯏꯔꯤꯕꯅꯨ ꯅꯨꯄꯥꯗꯣ ꯃꯁꯥꯅ ꯑꯩ ꯐꯠꯇꯦꯗꯤ ꯍꯥꯏꯔꯔꯣꯏꯕ ꯐꯕꯒꯤ ꯅꯨ ꯄꯥꯝꯃꯤꯁꯤꯅꯦ ꯃꯣꯏ ꯍꯥꯏꯗꯣꯏꯁꯦ
ꯑꯗꯒꯤꯗꯤ ꯑꯩ ꯅꯨꯄꯥꯁꯦ ꯌꯥꯝꯗꯤ ꯌꯥꯅꯤꯡꯗꯕꯅꯦ ꯑꯗꯨꯏꯁꯨ ꯑꯩꯈꯣꯏꯁꯨ ꯎꯝ ꯅꯨꯡꯉꯥꯏꯗꯦ ꯈꯪꯗꯦ ꯀꯩ ꯍꯥꯏꯗꯅꯣ
ꯎꯝ ꯀꯩꯅꯣ ꯑꯉꯥꯡꯗ ꯑꯉꯥꯡꯗ ꯑꯍꯟꯉꯩꯒꯤ ꯄꯥꯎꯔꯧ ꯑꯃ ꯂꯩꯗꯥꯏ ꯑꯉꯥꯡꯗ ꯃꯩ ꯁꯤꯟꯅꯒꯅꯣ ꯍꯥꯏꯕꯕ
ꯈꯪꯗꯦ ꯍꯥꯏꯔꯛꯑꯣ ꯀꯔꯤ ꯍꯥꯏꯔꯤꯅꯣ ꯑꯥꯔꯠ ꯅꯨꯡꯒꯤ ꯑꯣꯏꯕ ꯋꯥꯍꯟꯊꯣꯛꯇꯣ ꯀꯔꯤꯅꯣ
ꯍꯥꯏꯗꯤ ꯑꯉꯥꯡ ꯍꯥꯏꯁꯦ ꯀꯩꯁꯨ ꯈꯪꯗ꯭ꯔꯤꯕꯅꯦꯕ
ꯎꯝ
ꯑꯉꯥꯡꯁꯤꯒ ꯀꯩꯅꯣ ꯇꯧꯅꯩꯁꯤꯅ ꯍꯧꯖꯤꯛꯀꯤ ꯂꯥꯏꯔꯗ꯭ꯔꯒ ꯂꯩꯔꯝꯃꯤꯕ ꯃꯤꯁꯤꯅꯦꯕ
ꯎꯝ
ꯇꯕꯔ ꯃꯩꯖ‌ꯦ ꯁ‌ꯦꯟꯅꯔꯗꯤ ꯃꯩ ꯄꯣꯛꯇꯣꯏꯅꯦꯕ ꯃꯩꯗꯣ ꯅꯥꯇꯩ ꯆꯥꯅ ꯁꯤꯖꯤꯟꯅꯕ ꯑꯃ ꯆꯥꯅ ꯁꯤꯖꯤꯟꯅꯔꯣꯏꯗꯣꯏꯅꯦꯕ ꯑꯉꯥꯡꯗ‌ꯣ ꯃꯩꯁꯤ ꯌꯨꯝꯗ ꯂꯪꯖꯤꯜꯂꯛꯒ ꯌꯨꯝ ꯃꯩ ꯆꯥꯛꯄꯅꯤ ꯈꯪꯗꯦ ꯊꯥꯏꯅꯒꯤ ꯄꯔꯣꯅꯤꯅꯀꯣ
ꯎꯝ
ꯃꯩꯈꯦꯠꯇ ꯍꯧꯖꯤꯛꯄꯨꯗꯤ ꯆꯦꯛꯇ ꯂꯪꯖꯦꯜꯂꯁꯨ ꯆꯥꯑꯔꯣꯏ ꯑꯗꯨꯁꯨ ꯊꯥꯏꯅꯒꯤꯗꯤ ꯏꯅ ꯀꯩꯅ ꯁꯥꯟꯅꯕꯅꯤꯅ ꯆꯥꯛꯇꯅꯕ ꯑꯗꯨꯅ ꯑꯉꯥꯡꯗꯣ ꯃꯩ ꯂꯥꯏꯔꯕꯅꯦꯕ ꯀꯩꯅꯣꯖꯤꯅ ꯃꯩꯖꯤꯅ ꯑꯗꯥ
ꯎꯝ
ꯑꯉꯥꯡꯗ ꯃꯩ ꯆꯠꯍꯧ ꯄꯤꯁꯜꯂꯅꯤ ꯑꯗꯨ ꯃꯩ ꯌꯥꯏꯁꯤꯅ ꯄꯩꯁꯥꯅꯦꯕ ꯍꯧꯖꯤꯛꯀꯤ ꯄꯩꯁꯥꯖ‌ꯦ ꯀꯩꯅꯣꯁꯤꯅ ꯑꯩ ꯃꯇꯝꯖꯤ
ꯍꯣꯏ ꯍꯣꯏ ꯍꯣꯏ ꯎꯝ ꯎꯝ ꯑ ꯋꯥꯔꯝꯕꯗꯒꯤ ꯅꯨꯡꯉꯥꯏ ꯈꯠꯂꯛꯄ ꯁꯤꯅꯦꯕ ꯕꯦꯔꯥ ꯀꯔꯤꯁꯦ
ꯑꯉꯥꯡꯗ ꯑꯉꯥꯡ ꯑꯣꯏꯔꯤꯉꯩꯒꯤꯗ ꯃꯩꯁ ꯍꯣꯏ ꯍꯣꯏ ꯍꯣꯏ ꯑꯗꯨꯅ ꯅꯔꯝ ꯆꯥꯅ ꯁꯤꯅ ꯇꯧꯒꯦ
ꯎꯝ
ꯃꯣꯏꯗꯣ ꯃꯑꯣꯡ ꯑꯋꯥꯕ ꯃꯤꯖ‌ꯦ ꯑꯗꯨꯝ ꯈꯔ ꯋꯥꯕꯅ ꯐꯕꯖꯥꯠꯅꯤ ꯍꯥꯏꯗꯤ ꯋꯥꯔꯒ ꯇꯞ ꯇꯞꯅ ꯅꯨꯡꯉꯥꯏꯔꯛꯄꯅ ꯐꯩꯕ ꯈꯪ ꯅꯨꯡ ꯅꯨꯡꯉꯥꯏ
ꯍꯣꯏ ꯎꯝ ꯃꯤ ꯃꯤꯗꯕꯨꯗꯤ ꯂꯩꯌꯦꯕꯀꯣ ꯑꯗꯨꯗꯣ ꯑꯗꯨꯒꯨꯝꯕꯗꯣ ꯊꯣꯛꯂꯛꯑꯀꯥꯟꯗ ꯑꯗꯨꯒꯤ ꯄꯥꯎꯔꯧꯗꯣ ꯊꯣꯛꯂꯛꯄꯩ ꯋꯥꯅꯦꯕ ꯑꯗꯨꯒꯨꯝꯕꯗꯣ ꯑꯋꯥꯕꯗꯒꯤ ꯅꯨꯡꯉꯥꯏ ꯈꯠꯂꯛꯄꯗ ꯑꯗꯨꯒꯤ ꯄꯣꯠꯇꯣ ꯎꯗ꯭ꯔꯤꯉꯩ ꯒꯤꯗꯤ ꯑꯗꯨꯒꯤ ꯄꯥꯎꯔꯧꯗꯣ ꯆꯤꯟꯗ ꯊꯣꯛꯑꯣꯏꯕ
ꯍꯣꯏ
ꯑꯗꯨꯅ ꯂꯣꯏꯃꯛ ꯇꯧꯋꯦ ꯍꯥꯏꯕꯒꯤꯖꯨ ꯅꯠꯇꯕ
ꯑꯥ
ꯑꯗꯒꯤꯗꯤ ꯈꯪꯗꯦꯗ ꯑꯗꯨꯝ ꯀꯔꯃ ꯀꯥꯏꯁꯦ ꯂꯩꯇ꯭ꯔꯕ ꯀꯩꯅꯣꯝ ꯇꯧꯔꯦ ꯍꯥꯏꯗꯤ ꯐꯠꯇꯕ ꯃꯤꯁꯨ ꯄꯪꯅꯨꯡ ꯄꯨꯡꯗ ꯅꯨꯡꯉꯥꯏ ꯑꯋꯥꯕ ꯃꯤꯖꯨ ꯄꯪ ꯋꯥꯗ ꯋꯥꯏ ꯈꯪꯗꯦ
ꯍꯗ ꯃꯥꯥꯡꯗꯤ ꯃꯥꯥꯡ ꯉ‌ꯣꯏ
ꯑꯗꯣ ꯑꯩ ꯂꯩꯌꯦꯅꯗꯤ ꯊꯥꯖꯩꯀꯣ
ꯑꯦ ꯂꯩꯕꯅꯦ ꯂꯩꯕꯅꯦ
ꯑꯩꯗꯤ ꯂꯩꯍꯟꯅꯤꯡꯉꯤꯀꯣ
ꯂꯩꯒꯅꯤ
ꯂꯩꯔꯛꯈꯤꯅꯦꯕ
ꯎꯝ ꯂꯩꯕꯅꯤ ꯑꯗꯨꯝ
ꯍꯣꯏꯅꯦ ꯃꯔꯝ ꯆꯥꯗꯅ ꯃꯤꯅꯒ ꯁꯥꯞꯀ ꯇꯧꯕꯗꯨꯕꯨꯗꯤ ꯀꯩꯁꯨ ꯍꯥꯏꯗꯤ ꯑꯗꯨꯗꯨꯒꯤ ꯑꯩꯈꯣꯏꯅ ꯄꯪꯍꯥꯏ ꯍꯥꯏꯅꯕꯒꯤ ꯀꯩꯅꯣꯗꯣ ꯅꯠꯇꯕꯀꯣ ꯍꯥꯏꯗꯤ ꯀꯅꯥꯅꯣ ꯃꯅ ꯋꯥꯌꯦꯟꯕꯒꯤ ꯇꯥꯏꯞꯇ
ꯍ‌ꯣꯏ ꯍ‌ꯣꯏ
ꯑꯗꯨꯒꯨꯝꯕꯗꯣ ꯌꯥꯝꯅ ꯄꯥꯝꯃꯦ ꯑꯩꯗꯤ
ꯍꯣꯏ
ꯁꯤ ꯂꯣꯏꯔꯒ ꯑꯩ ꯇꯧꯔꯛꯣ ꯍꯥꯏꯔꯣ ꯅꯪ ꯇꯧꯔꯛꯀꯦ ꯍꯥꯏꯔꯣ
ꯎꯝ ꯇꯧꯔꯣ ꯑꯩ ꯂꯤꯛꯑꯒꯦ
ꯍꯣꯏ ꯍ ꯍꯣꯏ